ꯍꯜꯂꯣ ꯑꯥ
ꯀꯩꯗꯧꯔꯤꯅꯣ
ꯀꯦꯝꯇꯧꯗꯦ
ꯍꯧꯒꯠꯂꯕꯣ
ꯑ ꯍꯧꯒꯠꯈ꯭ꯔꯦꯗ
ꯀꯩ ꯇꯧꯔꯕꯃꯤꯅꯣ ꯍꯧꯖꯤꯛꯇꯤ
ꯍꯧꯖꯤꯛꯁꯦ ꯈꯪꯗꯦꯅꯦ ꯊꯕꯛ ꯇꯧꯔꯁꯤꯔꯅ ꯂꯩꯕꯅꯤꯅꯦ
ꯆꯥꯛ ꯆꯥꯔꯕꯣ
ꯍꯣꯏ ꯆꯥꯛ ꯆꯥꯔꯦ ꯉꯁꯥꯏ ꯆꯥꯛ ꯆꯥꯔꯦꯗ
ꯀꯩ ꯅꯪꯖꯟ ꯆꯒꯦ
ꯉꯁꯤꯗꯤ ꯑꯣꯛ ꯊꯣꯡꯉꯨꯒ ꯕꯤꯐꯀ ꯆꯥꯔꯦ ꯌꯦꯔꯨꯝ ꯀꯥꯡꯪꯍꯥꯎꯒ
ꯑꯅꯤꯔꯣ ꯑꯅꯤꯃꯛ
ꯑ ꯂꯣꯏ ꯆꯥꯏ ꯃꯅꯨꯡꯁꯨ ꯆꯥꯏ
ꯅꯨꯡꯉꯥꯏꯅꯦ
ꯑꯗꯨꯒ ꯁꯣꯏꯕꯨꯝꯁꯨ ꯆꯥꯏ
ꯁꯣꯏꯕꯨꯝ ꯍꯥꯞꯄꯒ ꯊꯣꯡꯕ꯭ꯔꯣ
ꯍꯣꯏ ꯁꯣꯏꯕꯨꯝ ꯍꯞꯔꯒꯆꯥꯏ ꯑꯗꯨꯒ ꯎꯇꯤꯏꯔꯣꯝ ꯑꯃꯁꯁꯨ ꯁꯥꯏ ꯑꯩꯈꯣꯏꯗꯤ
ꯑꯣꯉꯥꯛꯅꯤ ꯑꯉꯛ-ꯑꯉꯛꯄꯅꯤ ꯑꯗꯨꯗꯤ
ꯎꯝ ꯄꯟ ꯈꯪꯍꯧꯒ
ꯃꯤꯄꯥꯟ ꯀꯪꯉꯥꯎ ꯍꯥꯎꯋꯦ ꯍꯥꯏꯅꯩꯌꯦ ꯑꯩꯗꯤ ꯀꯃꯥꯏ ꯆꯥꯕ꯭ꯔꯥ ꯈꯪꯗꯦ
ꯄꯥꯟꯒꯍꯥꯎꯔꯒ ꯇꯧꯔꯒ ꯄꯥꯟ ꯀꯥꯡꯁꯣꯏ
ꯄꯥꯟ ꯄꯥꯟ ꯀꯥꯡꯍꯥꯎꯗꯣ ꯀꯃꯥꯏꯅ ꯊꯣꯡꯕ꯭ꯔꯥ
ꯄꯥꯟ ꯈꯉꯥꯎꯗꯨꯗꯤ ꯏꯁꯤꯡꯗ ꯍꯥꯟꯅ ꯂꯨꯈ꯭ꯔꯒꯤꯗꯅ
ꯑꯣ
ꯑꯗꯨꯒ ꯏꯁꯤꯡꯗ ꯊꯣꯡꯗꯣꯏꯕ ꯏꯁꯤꯡꯗ ꯉꯥꯎꯔꯣꯏꯗꯕ
ꯑ ꯑꯠꯆꯥ
ꯑꯗꯨꯗꯣ ꯀꯩ ꯀꯩꯅꯣ ꯍꯥꯞꯆꯜꯂꯅꯤ
ꯑꯣ ꯑꯗꯨꯗꯤ
ꯊꯨꯝ ꯍꯥꯞꯂꯅꯤ ꯃꯁꯥꯂꯥ ꯍꯥꯞꯄꯅꯤ ꯑꯗꯨꯃꯥꯏꯅ ꯇꯧꯔ ꯉꯧꯔ ꯆꯥꯕꯅꯤ
ꯎꯝ
ꯍꯥꯥ
ꯑꯣ ꯍꯥꯏꯕ
ꯑꯥ ꯑꯦ ꯑꯣ ꯍꯥꯏꯕ
ꯎꯝ
ꯁꯦ ꯆꯥꯛ ꯌꯦꯟꯁꯥꯡ ꯊꯣꯡꯕꯒꯤ ꯃꯑꯣꯡ ꯇꯥꯛꯑꯣꯁꯦ ꯑꯩꯉꯣꯟꯗꯁꯨ
ꯑꯦ ꯅꯪ ꯇꯥꯛꯀꯗꯧꯕꯅꯦ ꯍꯧꯖꯤꯛ ꯀꯩꯅꯣꯅꯦ
ꯑꯦ ꯀꯔꯝꯕ ꯇꯥꯛꯄꯤꯔꯣ ꯑꯗꯨꯗꯤ
ꯅꯡꯅꯇꯛꯑꯣꯅ
ꯀꯔꯤ ꯏꯟꯁꯥꯡ ꯇꯥꯛꯄꯤꯎꯔꯣ ꯅꯪ ꯍꯥꯏꯇꯕ ꯑꯃꯍꯦꯛꯇ ꯌꯥꯏ ꯍꯥꯏꯔꯛꯑꯣꯅꯤ
ꯥꯏꯟꯁꯥꯡꯁꯦ ꯅꯣꯏꯗꯒꯤ ꯍꯥꯏꯗꯤ ꯅꯣꯏ ꯈꯨꯊꯣꯡꯗꯣ ꯀꯃꯥꯏ ꯇꯧꯕ꯭ꯔꯥ ꯁꯤ ꯑꯩꯈꯣꯏ ꯊꯣꯡꯕ ꯇꯣꯉꯜꯂꯦꯅ ꯑꯩꯈꯣꯏ ꯈꯨꯊꯣꯡꯒ ꯈꯨꯊꯣꯡꯒ ꯇꯣꯉꯜꯂꯦꯅ
ꯀꯩꯅꯣ ꯇꯧꯔꯤꯁꯤꯕꯣ ꯑꯗꯨꯅꯦ ꯀꯔꯤ ꯑꯩꯈꯣꯏꯒꯤ ꯈꯨꯊꯣꯡ ꯀꯔꯤ ꯏꯟꯖꯥꯡꯒꯤ ꯈꯨꯊꯣꯡꯅꯣ ꯄꯥꯝꯕ꯭ꯔꯥ ꯍꯥꯏꯕꯅꯦ
ꯍꯥꯏꯗꯤ ꯑꯩꯈꯣꯏꯅ ꯆꯥꯕ ꯐꯪꯗꯕ ꯑꯩꯈꯣꯏꯅ ꯆꯥꯗꯕ ꯄꯣꯠ ꯅꯣꯏ ꯆꯥ ꯆꯥꯕ ꯂꯩ ꯂꯩꯕ꯭ꯔꯥ ꯁꯤꯅꯤ ꯁꯥ
ꯎꯝ ꯁꯥꯕꯨꯗꯤ ꯂꯣꯏ ꯆꯥꯔꯦꯅ ꯃꯤ ꯃꯌꯥꯝ ꯑꯣꯛꯁꯥ ꯆꯥꯔꯦ ꯁꯟꯁꯥ ꯆꯥꯔꯦ ꯌꯦꯟꯁꯥ ꯆꯥꯔꯦ ꯑꯥ ꯀꯩꯅꯣ ꯉꯥꯅꯨ ꯆꯥꯔꯦ
ꯅꯣꯏ ꯂꯝ ꯂꯝꯒꯤ ꯁꯥ ꯆꯥꯕ꯭ꯔꯥ
ꯑꯥ
ꯆꯥꯏꯌꯦ
ꯂꯝꯁꯥ ꯆꯥꯏꯌꯦ ꯂꯝꯁꯥ ꯆꯥꯗꯕ ꯀꯨꯏꯔꯦ
ꯅꯣꯏ ꯅꯣꯏꯗꯤ ꯆꯤꯡ ꯃꯤꯔꯥ ꯅꯠꯇ꯭ꯔꯒ ꯇꯝꯄꯥꯛ ꯃꯤꯔꯣ ꯅꯪꯗꯤ
ꯑꯩꯗꯤ ꯁꯤꯇꯤꯅꯤꯗ
ꯍꯥ
ꯈꯣꯏꯗꯤ ꯁꯤꯇꯤꯗꯩꯅꯦ
ꯇꯝꯄꯥꯛ
ꯑꯥ ꯁꯤꯇꯤꯗꯥꯒꯤ
ꯑꯗꯨꯗꯤ ꯎꯝ ꯅꯣꯏꯗꯤ ꯀꯃꯥꯏꯅ ꯂꯝꯁꯥ ꯆꯥꯕ ꯐꯪꯉꯤꯔꯥꯅꯦ
ꯃꯔꯛꯇ
ꯎꯝ
ꯂꯝꯁꯥꯁꯤ ꯐꯥ ꯐꯥꯅ ꯌꯥꯝꯅ ꯍꯥꯠꯈꯔꯦꯗꯥ ꯑꯩꯁꯨ ꯀꯩꯅꯣ ꯇꯧꯔꯦ ꯑꯉꯥꯡ ꯑꯣꯏꯔꯤꯉꯩꯗꯀꯣ ꯌꯥꯝ ꯁꯥꯊꯤꯔꯝꯕꯖꯥꯠꯅꯦꯕ
ꯋꯥꯔꯤ ꯂꯤꯕꯤꯌꯨꯗꯅ
ꯑꯥ ꯕꯦꯔꯥ ꯀꯥꯕꯅꯤ ꯑꯩꯈꯣꯏꯁꯦ
ꯑꯩꯈꯣꯏꯗꯤ ꯅꯨꯄꯤꯅꯦꯅ ꯆꯠꯅꯤꯡꯉꯁꯨ ꯆꯠꯄ ꯐꯪꯗꯦ
ꯎꯝ
ꯉꯥꯒꯨꯝꯕ ꯐꯥꯕꯗꯤ ꯆꯠꯈ꯭ꯔꯦ
ꯑꯥ
ꯑꯥ ꯇꯨꯔꯦꯟꯒꯨꯝꯕꯗꯀꯣ
ꯑꯥ
ꯅꯍꯥꯟꯗꯤ ꯑꯩꯈꯣꯏꯒꯤ ꯌꯨꯝ ꯄꯤꯛꯅꯤꯛ ꯆꯠꯂꯒ ꯑꯥꯗꯥ ꯉꯥ ꯉꯥ ꯁꯤꯃꯨꯛ ꯆꯥꯎꯕꯗꯣ ꯁꯤꯃꯨꯛ ꯆꯥꯎꯕ ꯐꯪꯉꯦ
ꯑꯥ
ꯑꯗꯨꯒꯤ ꯈꯨꯍꯥꯎ ꯁꯤꯗꯤ ꯂꯩꯇ꯭ꯔꯦ
ꯇꯩꯔꯣ
ꯍꯥꯥ
ꯅꯦꯠ ꯇꯩꯔꯣ
ꯅꯠꯇꯦ ꯕꯨꯝꯗꯒꯤ
ꯕꯨꯝ ꯍꯥꯏꯕ꯭ꯔꯣ ꯕꯣꯝ ꯍꯥꯏꯕ꯭ꯔꯣ ꯀꯩꯅꯣ ꯇꯧꯏꯁꯤ
ꯕꯨꯝ ꯕꯣꯝ
ꯧ ꯑ ꯊꯔ
ꯨꯝꯅꯦ ꯨꯝ
ꯕ ꯑꯃꯃꯥꯏꯖ ꯅ ꯀ ꯕꯨꯝꯗꯤ ꯄꯥꯈ ꯄꯣꯛꯈꯥꯏꯔꯛꯄ ꯃꯈꯣꯟꯗ ꯕꯨꯝ ꯀꯧꯏꯅꯦ
ꯑꯗꯨꯅꯦ ꯑꯗꯨꯒꯤ ꯕꯣꯝ ꯍꯥꯏꯕ
ꯑ ꯑꯗꯗꯤ ꯅꯪꯒꯖꯦ
ꯑꯗꯨ ꯑꯣꯏꯔꯁꯨ ꯉꯥ ꯐꯪꯉꯗꯤ ꯌꯥꯔꯦ ꯀꯩꯅꯣ
ꯍꯣꯏꯕ ꯍ ꯎꯝ ꯃꯥꯥꯡꯒ ꯃꯥꯥꯡꯂꯒꯦ ꯌꯨꯝꯗ
ꯂꯣꯏꯅꯃꯛ ꯂꯩꯌꯦ
ꯎꯝ ꯂꯣꯏ ꯃꯥꯜ ꯂꯩꯕ꯭ꯔꯥ
ꯍꯣꯏ ꯍꯟꯗꯛꯀꯤ ꯀꯩꯅꯣꯗꯣ ꯎꯝ ꯌꯨꯇ꯭ꯌꯕꯇ ꯑꯃ ꯂꯩꯕꯗꯣ ꯂꯥꯏꯔꯕ ꯔꯜ ꯍꯥꯏꯕꯗꯣ
ꯑꯥ
ꯑꯗꯨ ꯅꯨꯄꯥꯗꯣ ꯌꯥꯝꯅ ꯕꯥꯏꯔꯝ ꯆꯠꯈ꯭ꯔꯤꯅꯦ
ꯑꯥ
ꯃꯥꯒꯤ ꯊꯧꯗꯣꯛꯁꯦ ꯅꯨꯡꯗꯤ ꯅꯨꯡꯉꯥꯏꯇꯦꯀꯣ ꯈꯜꯂꯒ
ꯑꯥ ꯍꯥꯏ ꯇꯔꯦ ꯍꯥꯏ ꯇꯔꯦ ꯑꯁ ꯌꯥꯗꯦ ꯃ
ꯍꯣꯏ ꯅꯨꯄꯤꯗꯤ ꯌꯥꯝꯅ ꯋꯥꯈꯜ ꯌꯥꯝ ꯁꯣꯛꯂꯝꯃꯤ
ꯁꯥꯄꯄꯥ ꯑꯂꯤ ꯌꯥꯗꯕꯅꯦ ꯁꯥꯄꯄꯥ ꯑꯂꯤ ꯌꯥꯗꯕ
ꯈꯪꯗ꯭ꯔꯦ ꯃꯥꯒꯤ ꯄꯥꯎꯁꯦ ꯑꯝꯇ ꯇꯥꯗ꯭ꯔꯦ
ꯍ꯭ꯔꯦ ꯂ꯭ꯔꯅ ꯀꯩ ꯂꯩꯗꯗꯤ
ꯑꯩꯗꯤ ꯑꯣꯗꯦ ꯑꯗꯨꯗꯤ
ꯃꯤ ꯑꯃꯨꯛ ꯈꯣꯝꯃꯤꯅꯦ ꯀꯥꯏꯅ ꯀꯃꯦꯟꯇ ꯇꯧꯔꯤꯁꯤ ꯉꯁꯤꯗꯤ ꯀꯌꯥ ꯍꯥꯏꯅ ꯇꯧꯔꯅ ꯀꯣꯃꯦꯟꯗꯁ ꯆꯥꯏꯔꯝ ꯌꯥꯝ ꯂꯦꯝꯕ ꯁꯥꯔ ꯀꯥꯟꯗꯨꯛ ꯇꯧꯔꯛꯑꯅ ꯌꯦꯡꯅꯤꯡꯗꯦ ꯀꯥꯏꯅ ꯇꯧꯔ ꯎ ꯍꯥꯏ ꯇ
ꯎꯝ
ꯑ ꯐꯣꯂꯣꯋꯥꯔ ꯀꯩꯀꯥꯂꯣ ꯍꯟꯔ
ꯇꯧꯔꯝꯅꯤꯗ ꯍꯥꯏꯗꯤ ꯑꯗꯨꯃꯥꯏꯅ ꯇꯧꯔꯒ ꯀꯅꯥꯗ ꯌꯥꯈꯤꯔꯅꯤ
ꯃꯦꯔꯥ ꯑ ꯀꯥꯏꯕ ꯃꯁ
ꯎꯝ
ꯍꯟꯗꯛ ꯈꯛꯇ ꯒꯥꯔꯤ ꯊꯥꯎꯔꯨꯔ ꯀꯔꯤꯅꯣ ꯀꯔꯤꯅꯣ ꯈꯪꯗꯦ ꯃꯥꯏꯁꯤꯦ
ꯎꯝ
ꯉ ꯍ ꯈꯔ
ꯃꯤꯒꯤ ꯋꯥꯔꯤꯁꯤꯠꯇꯣꯛꯑꯁꯤ ꯂꯩꯍꯧꯔꯁꯨꯅ
ꯀ ꯑꯅ ꯇꯧꯅꯤ
ꯀꯩꯅꯣ ꯌꯥꯝ ꯇꯨꯝꯅꯤꯡ ꯃꯈꯣꯟꯜ ꯃꯥꯜꯂꯦ ꯐꯖꯅ ꯋꯥ ꯉꯥꯡꯗꯦꯗ
ꯑ ꯃꯥꯏ ꯃꯤꯡ ꯗꯣꯛꯇꯔꯔ
ꯐꯖꯟꯅꯣ ꯋꯥꯉꯥꯡꯉꯣ
ꯃꯤꯡꯗꯣ ꯍꯥꯏꯗꯣꯛꯇ꯭ꯔ ꯂꯣꯏꯔꯅꯤ ꯑꯗꯨꯝ ꯐꯖꯅ
ꯀꯔꯤꯅꯣ ꯅꯪꯒꯤꯅ ꯐꯣꯟꯗꯣ ꯀꯩꯅꯣꯝ ꯇꯧꯋꯤ ꯀꯣꯜ ꯇꯧꯔꯗꯤ ꯐꯖꯅ ꯐꯖꯅ ꯋꯥ ꯉꯥꯡꯕꯤꯌꯨꯅꯦ
ꯑꯦ ꯑꯗꯨ ꯏꯁꯤꯗꯤ ꯑꯪ ꯍꯟꯗꯛꯁꯦ ꯀꯩꯅꯣ ꯇꯧꯕ꯭ꯔꯣ ꯈꯔ ꯅꯅꯨꯡꯉꯥꯏ ꯇ ꯇꯧꯕ꯭ꯔꯣ
ꯑꯩꯗꯤ ꯑꯗꯨꯝ ꯅꯣꯏꯗ ꯃꯍꯧꯁꯥꯒꯤ
ꯑ ꯌꯥꯝ ꯅꯣꯏꯏꯔꯝꯗꯧ ꯃꯥꯜꯂꯦ
ꯆꯥꯛ ꯆꯥꯔꯒ ꯇꯨꯝꯕ ꯆꯥꯔꯒ ꯇꯨꯝꯕ ꯈꯛꯇ ꯇꯧꯕꯅꯤꯅ
ꯎꯝ ꯈꯜꯂꯣ ꯈꯜꯂꯣ ꯐꯅ ꯈꯜꯂꯣ ꯅꯣꯏꯉꯥꯏ ꯐꯖꯅꯅꯨꯡ ꯐꯥꯏꯖ ꯇꯃꯥꯟ
ꯐꯖꯔꯤꯅꯦ ꯅꯣꯏꯔꯁꯨ ꯀꯪꯉꯁꯨ ꯑꯗꯨꯝ ꯐꯖꯩꯌꯦ
ꯑꯥ
ꯅꯪ ꯈꯪꯗꯕ ꯋꯥꯅꯦ ꯅꯣꯡꯃ ꯂꯥꯛꯑꯣ ꯌꯦꯡꯅꯤꯡꯉꯗꯤ
ꯂꯥꯛ ꫰ꯀꯦ
ꯅꯣꯏꯕꯗꯨꯅ ꯍꯦꯟꯅ ꯄꯛ ꯇꯧ ꯃꯥꯜꯂꯤ ꯅꯪ
ꯎꯝ ꯅꯣꯏꯕ ꯍꯦꯟꯅ ꯄꯥꯛꯄ ꯃꯥꯜꯂꯦ ꯃꯤꯁꯤꯡꯅ ꯍꯥꯏꯅꯕꯗꯗꯤ ꯀꯣ
ꯑꯥ ꯑꯗꯨ ꯄꯨꯛꯇꯨꯗꯤ ꯀꯪꯗꯦꯀꯣ
ꯈꯪꯗꯦꯗ ꯑꯗꯨꯗꯤ ꯃꯤ ꯂꯣꯏꯅꯃꯛꯅꯦ ꯅꯣꯏꯊꯣꯛꯑꯗꯤ ꯄꯨꯛ ꯆꯥꯎꯊꯣꯛꯄꯗꯤ
ꯀꯣꯛꯇ
ꯑꯩꯗꯤ ꯅꯨꯄꯥꯗꯤ ꯄꯨꯛ ꯄꯤꯛꯑꯒ ꯄꯦꯛꯀꯊꯣꯛꯄꯗꯣ ꯌꯥꯝ ꯄꯥꯝꯃꯤꯍꯦ
ꯄꯦꯛ ꯊꯣꯛꯄ ꯄꯥꯝꯕꯔꯥ
ꯎꯝ
ꯄꯦꯛ ꯊꯣꯛ ꯀꯩꯗꯧꯗꯣꯏꯅꯣ
ꯐꯩꯌꯦ ꯀꯩꯅꯣ
ꯄꯦꯛ ꯊꯣꯛ
ꯊꯣꯛꯇꯕ ꯃꯤꯅꯗꯤꯀꯣ ꯊꯣꯛꯇꯕ ꯃꯤꯅꯗꯤ ꯑ ꯀꯩꯀꯥꯟꯗꯕꯗ ꯍꯥꯏꯔꯤꯅꯤꯕꯀꯣ ꯊꯣꯛꯄ ꯑꯗꯨꯕꯨ ꯅꯨꯄꯤꯅꯗꯤ ꯌꯥꯝ ꯄꯥꯝꯅꯕꯅꯤ
ꯑꯝ ꯄꯦꯛꯇꯤ ꯑꯃ ꯂꯩ ꯀꯩꯅꯣ ꯑꯩꯠ ꯄꯦꯛ ꯂꯩꯏ ꯀꯩꯅꯣ ꯍꯥꯏꯁꯦ
ꯁꯚꯦꯟꯇꯤꯟ ꯂꯩꯔꯝꯅꯤ ꯅꯪꯗꯤ
ꯁꯚꯦꯟꯇꯤꯟ ꯄꯦꯛ ꯂꯩꯔꯝꯅꯤ ꯅꯪꯗꯤ
ꯑꯩ ꯌꯥꯝ ꯊꯣꯛ ꯈꯔꯥꯖꯥꯠꯅꯤ
ꯍ
ꯍ
ꯇꯣꯉꯥꯟ ꯇꯣꯉꯥꯟꯕ ꯃꯐꯝꯗꯁꯨ ꯄꯦꯛ ꯌꯥꯝ ꯊꯣꯛꯄ꯭ꯔꯣ
ꯅꯪꯒꯤꯁꯨ ꯈ꯭ꯔ ꯈꯥꯏꯗꯣꯛꯄꯤꯒꯦ ꯌꯥꯝꯃꯟꯗꯅꯕ
ꯐꯩꯌꯦ ꯑꯗꯨꯗꯤ
ꯀꯩ ꯍꯥꯥꯟ ꯅꯗꯤ ꯌꯥꯝ ꯊꯣꯛꯍꯥꯥꯟ ꯊ ꯌꯥꯝ ꯀꯩ ꯀꯩꯀꯥꯟꯗ꯭ꯔꯦꯅꯀꯣ ꯄꯩꯁꯥꯁꯨ ꯐꯪꯕ ꯅꯠꯇꯕꯗꯨꯅ ꯀꯩꯀꯥꯟꯗꯦꯅ ꯂꯣꯏ ꯂꯧꯊꯣꯛꯈ꯭ꯔꯝ ꯎ ꯎꯝ ꯅꯣꯏ ꯀꯩ ꯏꯟꯖꯥꯡ ꯊꯣꯡꯒꯦ ꯆꯥꯛ ꯆꯥꯗ꯭ꯔꯦ ꯍꯥꯢꯕꯥ ꯅꯠꯇꯔꯣ
ꯆꯥꯗ꯭ꯔꯤ ꯉꯔꯥꯡꯒꯤ ꯌꯦꯟꯁꯥꯃꯨꯛ ꯆꯥꯗꯧ ꯃꯥꯜꯂꯦ
ꯎꯝ ꯎꯁꯣꯏ ꯆꯥꯅꯤꯡꯉꯤꯅꯦ ꯇꯧꯔꯤꯁꯤ
ꯑꯈꯣꯏꯗꯥꯗꯤ ꯎꯁꯣꯏ ꯌꯥꯝ ꯍꯥꯎꯋꯦ
ꯑꯥꯈꯣꯏ ꯆꯕꯐꯪꯗ꯭ꯔꯦꯅꯤ ꯇꯧꯔꯤꯁꯤ
ꯎꯁꯣꯏꯗꯣ ꯀꯩꯅꯣ ꯆꯥꯝꯃꯒꯤ ꯑꯦꯂꯚꯦꯟ ꯇꯨꯋꯦꯜꯐ ꯄꯤꯔꯒ
ꯎꯝ
ꯍꯟꯗꯛꯁꯤ ꯌꯥꯝꯃꯤ ꯑꯩꯈꯣꯏꯒꯤ ꯈꯨꯟꯗꯁꯨ ꯌꯥꯝ ꯍꯧꯋꯦ ꯍꯟꯗꯛꯇꯤ
ꯅꯣꯏ ꯈꯨꯟꯗꯩꯁꯨ ꯐꯪꯕ꯭ꯔꯣ
ꯎꯝ ꯍ ꯆꯥꯕꯁꯨꯈꯤ ꯑꯦ ꯃꯣꯏꯗꯤꯀꯣ ꯍꯥꯎꯕꯗꯤ ꯎꯝ ꯊꯤꯕꯗ ꯊꯤ ꯊꯤꯔꯒ ꯍꯦꯛ ꯂꯧꯊꯣꯛꯄꯗꯣ
ꯎꯝ
ꯏꯟꯇ꯭ꯔꯦꯁ ꯑꯃꯗ ꯑꯗꯨ ꯊꯤꯒꯣꯠꯆꯕꯁꯨ
ꯎꯝ ꯊꯤꯕ ꯆꯠꯄ꯭ꯔꯥ
ꯆꯠꯂꯦ ꯅꯍꯥꯟꯗꯣ ꯑ ꯑꯩꯈꯣꯏ ꯌꯨꯝꯗꯀꯣ
ꯀꯔꯝ ꯀꯥꯟꯗ?
ꯅꯍꯥꯟꯅꯤꯗ ꯆꯠꯂꯕ ꯎꯝ ꯍꯦꯛ ꯄꯨꯔꯛꯄ ꯀꯥꯟꯗ ꯍꯦꯛ ꯂꯧꯊꯣꯛꯄ ꯀꯥꯟꯗ ꯆꯥꯕꯗꯨꯅ ꯑꯁ ꯃꯍꯥꯎꯗꯤ ꯌꯥꯝ ꯇꯣꯡꯉꯥꯜꯂꯦꯍꯦ꯫
ꯍꯣꯏ ꯄꯨꯔꯥ ꯇꯣꯡꯉꯥꯜꯂꯦ ꯌꯥꯝ ꯍꯥꯎꯋꯦ꯫
ꯏꯁꯥꯒꯤꯗꯤ ꯌꯥꯝ ꯀꯥꯟꯅꯗꯦ ꯍꯥꯏꯅꯦ ꯎꯁꯣꯏꯁꯦ꯫
ꯍꯣꯏꯗ ꯚꯤꯇꯃꯤꯟ ꯌꯥꯝ ꯌꯥꯎꯗꯦ꯫ ꯎꯁꯣꯏꯒꯨꯝꯕ ꯁꯣꯏꯕꯨꯝꯒꯨꯝꯕꯁꯦ ꯚꯤꯇꯃꯤꯟ ꯀꯩꯝꯇ ꯌꯥꯎꯗꯕꯅꯦ꯫ ꯆꯥꯔꯁꯨ ꯀꯥꯟꯅꯗꯕꯅꯤ ꯑꯗꯨꯕꯨ ꯑꯩꯈꯣꯏꯅ ꯍꯥꯎꯋꯤꯅꯦ